ꯃꯔꯨꯞ ꯈꯨꯗꯝ ꯐꯖꯅ ꯇꯥꯕ ꯐꯪꯍꯝꯕꯤꯕ
ꯇꯥꯏꯌꯦ ꯇꯥꯏꯌꯦ
ꯑ ꯃꯔꯨꯞ ꯈꯣꯟꯁꯦꯅ ꯈꯤꯇꯪ ꯍꯧꯅꯕ ꯈꯤꯇꯪ ꯆꯪꯖꯟꯕꯤꯔꯛꯎꯕ
ꯐꯖꯅ ꯇꯥꯕꯤꯔꯕꯣ
ꯑꯣ ꯇꯥꯔꯦ ꯇꯥꯔꯦ ꯃꯔꯨꯞ ꯃꯔꯣꯔꯨꯞ ꯉꯗꯤ ꯀꯔꯤ ꯃꯊꯦꯜ ꯑꯣꯏꯅ ꯆꯥꯕꯤꯔꯒꯦ ꯅꯨꯡꯗꯥꯡꯒꯤ
ꯃꯔ ꯑꯁꯤꯗꯤ ꯏꯔꯣꯝꯕ ꯑꯃꯒ ꯍꯋꯥꯏ ꯑꯃꯒ ꯇꯧꯔꯦ ꯃꯔꯨꯞꯀꯤꯗꯤ ꯀꯔꯤ ꯀꯔꯤ ꯂꯧꯈꯠꯄꯤꯔꯦ ꯉꯁꯤ ꯅꯨꯡꯗꯥꯡꯒꯤ
ꯍ ꯉꯁꯤꯗꯤ ꯁꯣꯏꯄꯨꯝ ꯏꯔꯣꯟꯕ ꯑꯃ ꯆꯥꯔꯦ ꯍꯥꯏꯖꯕ ꯇꯥꯔꯦ ꯃꯣ ꯑꯗꯣ ꯃꯔꯨꯞ ꯉꯁꯤꯗꯤ ꯋꯥꯔꯤ ꯋꯥꯇꯥꯏ ꯈꯔ ꯁꯥꯟꯅꯁꯤ ꯁꯪꯒꯣ ꯋꯥꯔꯤ ꯁꯥꯟꯅꯕ ꯌꯥꯒꯗ꯭ꯔꯣ
ꯌꯥ ꯌꯥꯅꯤ ꯃꯔꯔ ꯁꯤ ꯋꯥꯔꯤ ꯋꯥꯇꯥꯏ ꯇꯧꯕꯗ ꯀꯩꯁꯨ ꯀꯥꯏꯗꯦ ꯑꯩꯁꯨ ꯁꯨꯝ ꯄꯣꯊꯥꯔꯝꯃꯤꯅꯤ ꯋꯥꯔꯤ ꯋꯥꯇꯥꯏ ꯇꯧꯕꯗ ꯌꯥꯏ ꯃꯔꯨꯞꯅ ꯁꯥꯥꯟꯅꯤꯡꯕ ꯋꯥꯔꯤꯁꯨ ꯑꯗꯨꯝ ꯍꯧꯗꯣꯛꯄꯤꯔꯛꯑꯣ
ꯐꯒꯅꯤ ꯃꯔꯣ ꯑꯗꯨꯗꯤ ꯋꯥꯔꯤꯁꯤ ꯉꯁꯤꯗꯤ ꯑꯩꯈꯣꯏꯒꯤ ꯆꯥꯅ ꯊꯛꯅꯕꯒꯤ ꯃꯔꯝꯗ ꯍꯥꯏꯗꯤ ꯑꯐꯕ ꯆꯤꯟꯖꯥꯛ ꯆꯥꯕꯅ ꯍꯛꯆꯥꯡꯗ ꯀꯔꯤ ꯀꯔꯤ ꯀꯥꯟꯅꯕ ꯑꯗꯒꯤ ꯐꯠꯇꯕ ꯆꯤꯟꯖꯥꯛ ꯆꯥꯕꯅ ꯍꯛꯆꯥꯡꯗ ꯀꯔꯤ ꯀꯔꯤ ꯁꯣꯛꯍꯟꯕ ꯍꯥꯏꯕꯗꯨꯒꯤ ꯃꯇꯥꯡꯗ ꯈꯤꯇꯪ ꯍꯥꯏꯅꯃꯤꯔꯁꯤ ꯀꯔꯤ ꯀꯥꯏ
ꯌꯥꯏꯌꯦ ꯃꯔꯨꯞ ꯃꯗꯨꯒꯤ ꯃꯇꯥꯡꯗ ꯌꯥꯝ ꯇꯉꯥꯏ ꯐꯗꯅ ꯑꯩꯈꯣꯏ ꯁꯤ ꯭ꯌꯥꯟ ꯇꯥꯕ ꯑꯃ ꯆꯪꯉꯦꯅ ꯈꯟꯖꯩ ꯑꯗꯨ ꯃꯔꯨꯞꯅ ꯑꯗꯨꯝ ꯍꯧꯗꯣꯛꯂꯛꯏꯕ ꯋꯥꯐꯝꯁꯤ ꯑꯩꯁꯨ ꯌꯥꯝ ꯄꯥꯝꯖꯕ ꯍꯤꯔꯝꯅꯤ
ꯃꯥꯅꯤ ꯃꯔ ꯍꯛꯆꯥꯡ ꯐꯕꯅ ꯂꯟꯅꯤ ꯍꯥꯏꯔꯤꯕꯁꯤꯗ ꯍꯛꯆꯥꯡ ꯐꯕ ꯍꯥꯏꯕꯁꯤꯗ ꯁꯥꯟꯅ ꯈꯣꯠꯅꯕ ꯆꯦꯟ ꯆꯣꯡꯕ ꯑꯩꯈꯣꯏꯒꯤ ꯑꯁꯤ ꯈꯛꯇꯅ ꯌꯥꯗꯦ ꯍꯥꯏꯖꯔꯤꯕ ꯆꯥꯕ ꯊꯛꯄ ꯍꯛꯆꯥꯡ ꯐꯕ ꯍꯥꯏꯕꯁꯤꯗ ꯆꯤꯟꯖꯥꯛ ꯑꯐꯕ ꯆꯥꯕ ꯁꯤꯁꯤꯗ ꯌꯥꯝꯅ ꯃꯔꯨ ꯑꯣꯏꯕ ꯆꯪꯗ꯭ꯔꯕ ꯌꯥꯗ꯭ꯔꯕ ꯑꯃꯅꯤ ꯍꯥꯏꯖꯅꯤꯡꯏꯤ ꯐꯅ ꯁꯥꯟꯅꯔꯕꯁꯨ ꯃꯥ ꯍꯛꯆꯥꯡ ꯁꯥꯖꯦꯜ ꯐꯅ ꯇꯧꯔꯕꯁꯨ ꯌꯥꯍꯧꯅꯅ ꯍꯧꯒꯠꯂꯕꯁꯨ ꯃꯇꯝ ꯆꯥꯅ ꯇꯨꯝꯃꯕꯁꯨ ꯆꯥꯔꯤꯕ ꯆꯤꯟꯖꯥꯛꯇꯨꯅ ꯐꯠꯇ꯭ꯔꯒꯗꯤ ꯀꯥꯟꯅꯗꯦ ꯍꯥꯏꯖꯅꯤꯡꯉꯤ ꯃꯔꯨꯞꯀꯤ ꯃꯣꯠꯇꯗꯤ ꯃꯁꯤ ꯀꯔꯤ ꯂꯩꯔꯤꯒꯦ
ꯌꯥꯝ ꯆꯨꯝꯃꯦ ꯃꯔꯝꯅ ꯊꯝꯕꯤꯔꯤꯕ ꯋꯥꯐꯝꯁꯤ ꯍꯥꯏꯗꯤ ꯑꯩꯈꯣꯏꯅ ꯍꯛꯆꯥꯡ ꯑꯃ ꯐꯅꯕ ꯍꯣꯠꯅꯕꯗ ꯑꯗꯨꯛꯀꯤ ꯃꯇꯤꯛ ꯍꯥꯏꯗꯤ ꯆꯦꯟ ꯆꯣꯡꯕ ꯑꯗꯒꯤ ꯇꯨꯝꯕꯁꯤꯗꯒꯤ ꯍꯦꯟꯗꯣꯛꯀꯅ ꯑꯩꯈꯣꯏꯅ ꯃꯔꯨ ꯑꯣꯏꯔꯤꯕꯁꯤ ꯀꯔꯤꯅꯣ ꯍꯥꯏꯕꯗ ꯑꯩꯈꯣꯏꯅ ꯑꯩꯈꯣꯏꯒꯤ ꯆꯈꯥꯎꯒ ꯊꯥꯖꯟꯒꯗꯧꯔꯤꯕ ꯃꯁꯤꯒꯤ ꯑꯣꯏꯔꯤꯕ ꯄꯣꯠꯁꯛꯁꯤꯡꯁꯤꯅꯤ ꯍꯥꯏꯕꯗꯤ ꯃꯥꯒꯤ ꯃꯥꯒꯤ ꯍꯛꯆꯥꯡꯒꯤ ꯀꯌꯥꯠꯁꯤꯡꯅ ꯄꯥꯝꯕ ꯗꯔꯀꯥꯔ ꯂꯩꯔꯤꯕ ꯃꯆꯜꯁꯤꯡ ꯑꯗꯨ ꯄꯤꯖꯗꯕ ꯇꯥꯔꯒꯗꯤ ꯑꯩꯈꯣꯏꯅ ꯐꯅ ꯆꯦꯟ ꯆꯣꯡꯗꯨꯅꯁꯨ ꯑꯗꯒꯤ ꯃꯇꯝ ꯆꯥꯅ ꯇꯨꯝꯗꯨꯅꯁꯨ ꯃꯗꯨ ꯀꯌꯥ ꯐꯒꯠꯂꯛꯑꯣꯏ ꯍꯥꯏꯕꯒꯤ ꯀꯩꯅꯣꯁꯤ ꯃꯁꯤ ꯑꯈꯪ ꯑꯍꯩ ꯀꯌꯥ ꯑꯃꯁꯨ ꯊꯝꯕꯤꯔꯕꯅꯤ ꯑꯗꯨ ꯃꯔꯨꯞꯇꯤ ꯀꯔꯤ ꯀꯔꯤ ꯁꯥꯟꯅꯕꯤꯕꯒꯦ ꯍꯥꯏꯕꯗꯤ ꯁꯥꯟꯅꯕꯒꯤ ꯃꯇꯥꯡ ꯄꯔꯛꯄꯁꯤꯗ ꯈꯤꯇ ꯑꯗꯨꯨꯞꯁꯨ ꯁꯥꯟꯅꯕꯤꯔꯝꯗꯧꯕ ꯃꯥꯜꯂꯤ
ꯃꯥꯅꯤ ꯃꯔꯨꯞ ꯑꯩꯁꯨ ꯑꯗꯨꯝ ꯁꯥꯟꯅ ꯈꯣꯠꯅꯕꯁꯤ ꯌꯥꯝꯅ ꯄꯥꯝꯖꯩ ꯑꯩ ꯏꯁꯥꯃꯛ ꯍꯧꯖꯤꯛ ꯍꯧꯖꯤꯛ ꯖꯤꯝ ꯁꯥꯟꯅꯖꯔꯤ ꯑꯗꯨꯒ ꯆꯥꯅ ꯊꯛꯅꯕꯒꯤ ꯃꯔꯝꯁꯤꯗ ꯑꯩꯈꯣꯏꯒꯤ ꯃꯌꯥꯝꯅ ꯈꯟꯅꯕ ꯑꯃ ꯂꯩ ꯅꯍꯥ ꯑꯣꯏꯔꯤꯉꯩꯗ ꯑꯍꯥꯎ ꯑꯊꯨꯝ ꯊꯥꯎ ꯊꯨꯝ ꯆꯥꯍꯧꯒꯗꯕꯅꯤ ꯑꯩꯈꯣꯏ ꯈꯔ ꯂꯩꯔꯀꯥꯟꯗ ꯑꯍꯜ ꯑꯣꯏꯔꯕ ꯃꯇꯝꯗꯗꯤ ꯆꯥꯕ ꯀꯩꯁꯨ ꯌꯥꯒꯗꯕ ꯅꯠꯇꯦꯅ ꯍꯥꯏꯅꯕ ꯁꯤꯗ ꯑꯩꯅ ꯑꯩꯒꯤ ꯋꯥꯈꯜꯂꯣꯟ ꯑꯩꯅ ꯍꯥꯏꯖꯅꯤꯡꯕꯗꯤ ꯍꯧꯖꯤꯛ ꯄꯦꯟꯅ ꯆꯥꯊꯣꯛꯑꯒ ꯍꯌꯦꯡ ꯑꯍꯜ ꯑꯣꯏꯔꯀꯥꯟꯗ ꯂꯥꯏꯅꯥ ꯊꯣꯛꯄ ꯍꯥꯏꯗꯤ ꯂꯥꯏꯅꯥ ꯑꯃ ꯄꯛꯇ꯭ꯔꯒꯁꯨ ꯁꯣꯟꯖꯜꯂꯛꯄ ꯃꯇꯝꯗ ꯊꯥꯎ ꯆꯥꯕ ꯌꯥꯔꯛꯇ꯭ꯔꯕ ꯑꯗꯨꯗꯒꯤ ꯃꯁꯥ ꯁꯣꯛꯂꯛꯄ ꯂꯥꯏꯅꯥ ꯀꯌꯥ ꯀꯌꯥ ꯑꯃ ꯂꯥꯛꯄ ꯁꯤꯒꯤ ꯃꯍꯨꯠꯇ ꯍꯧꯖꯤꯛꯇꯒꯤ ꯍꯧꯅ ꯆꯥꯡ ꯅꯥꯏꯅ ꯍꯥꯏꯕꯗꯤ ꯍꯥꯏꯗꯤ ꯑꯍꯥꯎꯕꯁꯨ ꯆꯥꯒꯗꯕꯅꯤ ꯑꯗꯨꯕꯨ ꯑꯍꯥꯎꯕ ꯆꯥꯕ ꯃꯇꯝꯗ ꯈꯤꯇꯪ ꯈꯟꯊꯕꯤꯔꯒ ꯁꯤꯅ ꯆꯥꯕ ꯐꯩ ꯁꯤꯅ ꯆꯥꯕ ꯐꯠꯇꯦ ꯍꯥꯏꯕꯗꯨ ꯈꯤꯇꯪ ꯈꯟꯊꯃꯤꯟꯅꯔꯒ ꯄꯨꯟꯁꯤ ꯅꯨꯡꯁꯥꯡꯅ ꯍꯤꯡꯅꯕ ꯍꯌꯦꯡ ꯑꯍꯟ ꯑꯣꯏꯔꯕ ꯐꯥꯎꯕꯗ ꯑꯗꯨꯝ ꯑꯍꯥꯎꯕ ꯆꯥꯕꯁꯨ ꯀꯩꯁꯨ ꯀꯥꯏꯗꯦ ꯑꯗꯨꯝ ꯍꯧꯖꯤꯛꯇꯒꯤ ꯍꯧꯅ ꯆꯥꯡ ꯁꯦꯄ ꯆꯥꯕꯤꯔꯒꯗꯤ ꯍꯌꯦꯡ ꯑꯗꯨꯒ ꯆꯥꯕ ꯊꯛꯄꯁꯤꯗꯁꯨ ꯄꯨꯟꯁꯤ ꯅꯨꯡꯁꯥꯡꯕꯒ ꯌꯥꯝ ꯊꯤꯅ ꯃꯔꯤ ꯂꯩꯅꯩ ꯍꯥꯏꯖꯒꯦ ꯆꯥꯕ ꯊꯛꯄ ꯀꯛꯏ ꯃꯈꯩ ꯄꯨꯟꯁꯤ ꯁꯥꯡꯇꯣꯛꯀꯗꯧꯔꯤꯕꯅꯤ ꯍꯤꯟꯖꯥꯛ ꯑꯐꯕ ꯆꯥꯔꯤ ꯃꯈꯩ ꯁꯤ ꯁꯥꯡꯅ ꯍꯤꯡꯕ ꯉꯝꯗꯣꯔꯤꯕꯅꯤ ꯑꯗꯨꯕꯨ ꯑꯩꯈꯣꯏꯅ ꯍꯧꯖꯤꯛꯀꯤ ꯃꯇꯝꯁꯤꯗꯗꯤ ꯌꯨ ꯊꯛꯄ ꯑꯗꯒꯤ ꯐꯠꯇꯕ ꯆꯤꯟꯖꯥꯛ ꯊꯥꯎ ꯌꯥꯝꯅ ꯌꯥꯎꯕ ꯆꯤꯟꯖꯥꯛ ꯁꯤ ꯆꯥꯕꯕꯁꯤꯦ ꯍꯩꯅꯕꯤ ꯂꯥꯛꯄꯅꯤꯅ ꯃꯤꯑꯣꯏꯕꯒꯤ ꯍꯥꯟꯅ ꯂꯩꯔꯝꯕ ꯄꯨꯟꯁꯤꯒꯤ ꯃꯤꯑꯣꯏꯕ ꯑꯃꯅ ꯍꯤꯡꯒꯗꯕ ꯄꯨꯟꯁꯤ ꯈꯣꯡꯆꯠꯁꯤꯗꯒꯤ ꯍꯦꯟꯅ ꯇꯦꯟꯖꯜꯂꯛꯄ ꯍꯥꯏꯕ ꯇꯥꯔꯦꯅꯦ ꯍꯧꯖꯤꯛꯀꯤ ꯃꯇꯝꯁꯤꯗ ꯁꯤꯅꯁꯨ ꯆꯤꯟꯖꯥꯛꯇ ꯌꯥꯝꯅ ꯑꯆꯧꯕ ꯃꯄꯥꯟ ꯇꯥꯡꯉꯤ ꯍꯥꯏꯖꯅꯤꯡꯉꯤ ꯃꯔꯨꯞꯀꯤ ꯋꯥꯈꯜꯂꯣꯟꯗꯗꯤ ꯃꯁꯤꯒꯤ ꯃꯇꯥꯡꯗ ꯀꯔꯤ ꯀꯔꯤ ꯍꯥꯏꯅꯤꯡꯕ ꯂꯩꯕꯒꯦ ꯍꯥꯏꯕꯗꯨꯁꯨ ꯐꯣꯡꯗꯣꯛꯄꯤꯌꯨ
ꯌꯥꯝ ꯃ ꯆꯨꯝꯃꯤ ꯃꯔꯨꯞ ꯑꯃ ꯊꯝꯕꯤꯔꯤꯕ ꯆ ꯐꯨꯝꯁꯤ ꯆꯥꯕꯁꯤ ꯑꯩꯈꯣꯏ ꯃꯤꯑꯣꯏꯕꯅ ꯑꯃ ꯍꯥꯏꯅꯕ ꯑꯝꯗ ꯂꯩ ꯍꯥꯏꯇꯥꯔꯦ ꯃꯁꯤ ꯆꯥꯒ ꯉꯁꯥꯏ ꯃꯔꯨꯝ ꯊꯝꯕꯤꯈꯤꯕꯗꯣ ꯍꯥꯏꯗꯤ ꯑꯩꯈꯣꯏ ꯅꯍꯥ ꯑꯣꯏ ꯌꯥꯜꯂꯤꯉꯩ ꯃꯇꯝꯁꯤꯗ ꯆꯥꯛꯍꯧꯒꯗꯕꯅꯤ ꯑꯍꯜ ꯑꯣꯏꯔꯕ ꯃꯇꯝꯗ ꯆꯥꯕ ꯌꯥꯗꯦ ꯍꯥꯏꯕꯁꯤ ꯈꯔ ꯃꯈꯩꯗꯤ ꯆꯨꯝꯃꯤ ꯍꯥꯏꯕꯗꯤ ꯌꯥ ꯁꯣꯟꯁꯤꯜꯂꯛꯂꯕ ꯃꯇꯝ ꯑꯗꯒꯤ ꯆꯥꯕ ꯊꯛꯄ ꯉꯝꯃꯛꯇꯕ ꯃꯇꯝ ꯃꯗꯨꯗ ꯆꯥꯕ ꯉꯝꯃꯣꯏ ꯍꯥꯏꯕꯒꯤ ꯑꯗꯨꯒꯤ ꯃꯤꯠꯌꯦꯡꯗ ꯌꯦꯡꯉꯒꯗꯤ ꯈꯤꯇꯪꯗꯤ ꯆꯨꯝꯃꯦꯅ ꯈꯟꯖꯩ ꯑꯗꯨꯒ ꯄꯥꯛꯇꯛꯅꯅ ꯍꯥꯏꯔꯤꯕ ꯋꯥꯐꯝꯁꯤ ꯀꯗꯥꯏ ꯐꯥꯎ ꯆꯨꯝꯒꯦꯅ ꯌꯦꯡꯕ ꯃꯇꯝꯗꯗꯤ ꯃꯗꯨ ꯐꯅ ꯌꯥꯝꯅ ꯂꯥꯜꯂꯦ ꯃꯗꯨ ꯁꯣꯏ ꯍꯥꯏꯕꯒꯤ ꯄ꯭ꯔꯃꯥꯟ ꯑꯩ ꯈꯔ ꯄꯤꯖꯒꯦ ꯃꯔꯨꯞ ꯑꯩꯈꯣꯏꯅ ꯍꯧꯖꯤꯛ ꯆꯥꯥꯁꯜꯂꯤꯕ ꯄꯣꯠꯁꯤ ꯇꯨꯡꯒꯤ ꯈꯔ ꯌꯦꯡꯕꯤꯒꯗꯕꯅꯤ ꯍꯛꯆꯥꯡꯒꯤ ꯀꯌꯥꯠꯁꯤ ꯈꯔ ꯅꯧꯔꯤꯉꯩ ꯃꯇꯝꯗꯗꯤ ꯃꯁꯥꯒꯤ ꯃꯊꯧ ꯃꯄꯨꯡ ꯐꯥꯅ ꯇꯧꯕꯅ ꯃꯔꯝ ꯑꯣꯏꯔꯒ ꯑꯐꯕ ꯆꯤꯟꯖꯥꯛ ꯅꯠꯇ꯭ꯔꯒ ꯐꯠꯇꯕ ꯆꯤꯟꯖꯥꯛꯁꯤꯒꯤ ꯊꯣꯏꯅ ꯀꯥ ꯍꯦꯟꯅ ꯃꯗꯨꯗ ꯑꯐꯕ ꯆꯥꯔꯒꯗꯤ ꯍꯦꯟꯅ ꯐꯩꯀꯣ ꯃꯔꯨꯞ ꯑꯗꯨꯕꯨ ꯐꯠꯇꯕ ꯆꯥꯔꯒꯗꯤ ꯐꯠꯇꯦꯕꯁꯤ ꯃꯇꯝꯗꯤ ꯆꯪꯕꯅꯤꯅ ꯍꯥꯏꯗꯤ ꯑꯩꯈꯣꯏꯒꯤ ꯀꯌꯥꯠꯁꯤꯡꯁꯤ ꯅꯍꯥ ꯑꯣꯏꯔꯤꯉꯩꯗ ꯁꯤꯗꯗꯤ ꯍꯥꯏꯗꯤ ꯅꯧꯔꯤꯉꯩꯗꯗꯤ ꯃꯄꯨꯡ ꯐꯥꯅ ꯃꯊꯧ ꯇꯧꯕꯅ ꯃꯔꯝ ꯑꯣꯏꯔꯒ ꯊꯣꯏꯗꯣꯛꯄ ꯃꯗꯨꯒꯤ ꯐꯠꯇꯕ ꯀꯌꯥ ꯑꯃ ꯂꯥꯛꯄ ꯎꯈꯤꯔꯣꯏ ꯑꯗꯨꯕꯨ ꯃꯈꯣꯏꯅ ꯃꯤꯌꯥꯏ ꯆꯔꯛꯂꯕ ꯃꯇꯝꯗ ꯃꯗꯨꯒꯤ ꯆꯩꯊꯦꯡ ꯂꯣꯏ ꯂꯥꯛꯀꯅꯤ ꯑꯗꯨꯅ ꯆꯤꯟꯖꯥꯛꯁꯤ ꯇꯁꯦꯡꯅ ꯑꯐꯕ ꯆꯤꯟꯖꯥꯛꯇ ꯑꯍꯥꯎꯕ ꯃꯌꯥꯝ ꯂꯩꯕꯅꯤ ꯑꯗꯨꯅ ꯑꯩꯈꯣꯏ ꯑꯩꯈꯣꯏꯅ ꯍꯥꯎꯕ ꯄꯥꯝꯂ ꯍꯥꯏꯗꯨꯅ ꯁꯤ ꯍꯛꯆꯥꯡꯒꯤ ꯃꯅꯨꯡꯗꯣꯛꯀꯕ ꯍꯛꯆꯥꯡꯒꯤ ꯃꯅꯨꯡꯗꯣꯛꯀꯗꯕꯗꯨ ꯈꯅꯥꯎ ꯃꯇ ꯏꯈꯜꯂꯒ ꯑꯩꯈꯣꯏꯅ ꯌꯥꯔꯤꯉꯩ ꯊꯥꯗꯣꯛꯑꯗꯤ ꯉꯁꯤ ꯍꯣꯁꯄꯤꯇꯥꯜꯗ ꯀ꯭ꯔꯤꯛ ꯀ꯭ꯔꯤꯛ ꯏꯅꯗꯅ ꯑꯅꯥ ꯂꯥꯏꯌꯦꯡ ꯁꯪ ꯀꯌꯥꯗ ꯑꯩꯈꯣꯏꯒꯤ ꯊꯣꯛꯏꯕ ꯊꯦꯡꯅꯔꯤꯕ ꯑꯋꯥꯕꯁꯤꯡ ꯑꯁꯤ ꯈꯔ ꯃꯈꯩꯗꯤ ꯉꯥꯛꯊꯣꯛꯄ ꯉꯝꯒꯅꯦꯅ ꯈꯜꯂꯤ ꯑꯗꯣ ꯃꯔꯨꯞ ꯃꯔꯨꯞꯁꯤ ꯆꯥꯕ ꯊꯛꯄꯒꯤ ꯃꯇꯥꯡꯗ ꯑꯗꯨꯛꯀꯤ ꯃꯇꯤꯛ ꯑꯩꯈꯣꯏꯒꯤ ꯖꯣꯇꯣꯟ ꯇꯧꯕ ꯃꯤꯑꯣꯏ ꯃꯥꯜꯂꯤ ꯑꯗꯣ ꯃꯔꯨꯞ ꯅ ꯑꯌꯨꯛꯀꯨꯝꯕ ꯌꯥꯆꯪꯉꯛꯄꯒꯨꯝꯕꯗꯗꯤ ꯀꯔꯤ ꯀꯔꯤ ꯁꯨꯝ ꯐꯪꯕꯤꯒꯦ ꯑꯗꯣ ꯑꯩꯉꯣꯟꯗꯁꯨ ꯑꯩꯒꯤ ꯋꯥꯈꯜ ꯂꯧꯁꯤꯡ ꯑꯣꯏꯍꯧꯅꯕ ꯈꯤꯇꯪ ꯇꯥꯛꯄꯤꯌꯨ
ꯊꯝꯖꯒꯦ ꯃꯔꯨꯞ ꯃꯔꯨꯞꯅ ꯍꯥꯏꯕꯤꯔꯤꯕ ꯋꯥꯍꯩꯁꯤꯡ ꯋꯥꯔꯤꯁꯤꯡ ꯇꯥꯁꯤꯟꯕꯗ ꯀꯥꯟꯅꯕ ꯉꯥꯛꯇꯅꯤ ꯇꯨꯡꯒꯤ ꯌꯨꯝꯕꯤꯁꯤꯡꯅ ꯈꯪꯖꯤꯟꯕꯗ ꯀꯥꯅ ꯀꯥꯟꯅꯔꯕ ꯋꯥꯐꯝ ꯌꯥꯝ ꯌꯥꯎꯋꯤ ꯑꯗꯨꯒ ꯃꯔꯨꯞ ꯑꯩꯅ ꯑꯌꯨꯛ ꯌꯥꯍꯧꯔꯛꯄꯒ ꯃꯥꯏ ꯃꯤꯠ ꯇꯥꯊꯣꯛꯑꯕ ꯃꯇꯨꯡꯗ ꯍꯛꯆꯥꯡ ꯁꯥꯖꯦꯟ ꯉꯥꯏꯍꯥꯛ ꯇꯧꯊꯣꯛꯑꯒ ꯑꯩꯅ ꯊꯥꯖꯕꯁꯤ ꯑꯗꯨꯝ ꯅꯨꯡꯇꯤꯒꯤ ꯆꯥꯕꯗꯤ ꯅꯠꯇꯦ ꯍꯥꯏꯕꯗꯤ ꯑꯩꯁꯦ ꯄꯩꯁꯥ ꯅꯨꯡꯁꯥ ꯌꯥꯝꯅ ꯊꯣꯛꯄ ꯃꯤ ꯑꯃꯗꯤ ꯅꯠꯇꯕꯅꯤꯅ ꯃꯔꯛ ꯃꯔꯛꯇ ꯑꯗꯨꯝ ꯄꯩꯁꯥ ꯂꯩꯇꯦ ꯍꯥꯏꯕ ꯇꯥꯔꯒꯁꯨ ꯑꯍꯣꯡꯕ ꯆꯅꯥ ꯂꯩꯕ ꯑꯗꯨꯝ ꯇꯤꯡꯉꯒ ꯆꯥꯕꯤꯕꯁꯨ ꯀꯩꯁꯨ ꯀꯥꯏꯗꯦ ꯑꯗꯨꯗ ꯁꯪꯒꯣꯝ ꯀꯛꯄꯤꯕ ꯑꯩ ꯁꯪꯒꯣꯝ ꯑꯗꯨꯝ ꯊꯛꯆꯩ ꯑꯗꯨꯒ ꯁꯥꯟꯅꯕ ꯆꯠꯂꯝꯗꯥꯏꯗꯅ ꯌꯦꯔꯨꯝ ꯑꯅꯤ ꯑꯍꯨꯝ ꯆꯥꯕꯤꯕ ꯑꯗꯨꯒ ꯍꯜꯂꯛꯑꯒꯁꯨ ꯑꯃꯨꯛ ꯌꯦꯔꯨꯝ ꯑꯃ ꯑꯅꯤ ꯆꯥꯕꯤꯕ ꯊꯥꯎꯒꯤ ꯄꯣꯠꯁꯛꯁꯦ ꯑꯃꯗꯤ ꯌꯥꯔꯤꯃꯈꯩ ꯆꯥꯕꯤꯗꯅꯕ ꯈꯁꯤꯡꯖꯩ ꯍꯥꯏꯕꯗꯤ ꯊꯥꯎ ꯍꯥꯏꯕꯁꯤ ꯑꯐꯕ ꯊꯕꯛ ꯅꯠꯇꯦ ꯑꯗꯨꯕꯨ ꯍꯦꯛ ꯅꯣꯡꯃꯗ ꯁꯤ ꯍꯦꯜꯂꯒꯦ ꯍꯥꯏꯔꯒ ꯀꯛꯄꯗꯤ ꯀꯅꯥꯁꯨ ꯉꯝꯃꯣꯏ ꯉꯝꯈ꯭ꯔꯒꯕꯨꯗꯤ ꯐꯔꯦ ꯑꯗꯨꯕꯨ ꯑꯌꯥꯝꯕꯅꯗꯤ ꯉꯝꯅꯗꯕ ꯉꯥꯛꯇꯅꯤꯅ ꯅꯣꯡꯃ ꯅꯣꯡꯃꯒꯤ ꯈꯖꯤꯛ ꯈꯖꯤꯛ ꯍꯟꯊꯕꯤꯔꯛꯑꯒ ꯆꯥꯡ ꯅꯥꯏꯅ ꯇꯞꯅ ꯇꯞꯅ ꯍꯟꯊꯕꯤꯔꯛꯄ ꯃꯇꯝꯗ ꯅꯣꯡꯃ ꯅꯠꯇ꯭ꯔꯒ ꯅꯣꯡꯃꯗꯤ ꯊꯥꯎ ꯑꯁꯋꯥ ꯌꯥꯎꯗꯅ ꯆꯥꯕꯁꯨ ꯉꯝꯕꯤꯔꯛꯀꯅꯤ ꯍꯥꯏꯅ ꯊꯝꯖꯒꯦ ꯑꯗꯨꯕꯨ ꯃꯔꯨꯞꯇꯤ ꯍꯧꯖꯤꯛ ꯍꯧꯖꯤꯛꯇꯤ ꯀꯔꯤ ꯀꯔꯤ ꯁꯥꯟꯅꯕꯤꯔꯤ ꯑꯗꯨꯒ ꯍꯛꯆꯥꯡ ꯁꯥꯖꯦꯟꯒꯨꯝꯕꯅ ꯑꯗꯨꯝ ꯅꯨꯡꯇꯤꯒꯤ ꯆꯥꯡ ꯅꯥꯏꯅ ꯇꯧꯕꯤꯕ ꯑꯗꯨ ꯈꯤꯇꯪ ꯊꯝꯕꯤꯌꯨ ꯃꯔꯨꯞ
ꯇꯥꯕ ꯇꯥꯕ ꯌꯥꯝ ꯅꯨꯡꯉꯥꯏ ꯑꯩꯈꯣꯏꯒꯤꯛ ꯃꯇꯝ ꯄꯤꯔꯤꯕ ꯑꯍꯨꯝꯁꯤ ꯑꯗꯣ ꯑꯩꯁꯨ ꯍꯧꯖꯤꯛ ꯍꯧꯖꯤꯛꯁꯤ ꯏꯁꯥꯃꯛꯁꯤ ꯑꯩ ꯁꯥꯖꯦꯜ ꯇꯧꯕ ꯑꯗꯨꯃꯛꯇꯤ ꯒꯤ ꯆꯠꯆꯩ ꯑꯩꯈꯣꯏꯒꯤ ꯑꯩꯒꯤ ꯌꯨꯝꯒꯤ ꯑꯗꯒꯤ ꯈꯔ ꯆꯠꯂꯒ ꯂꯩꯕ ꯑꯩꯈꯣꯏꯒꯤ ꯍꯛꯆꯥꯡ ꯁꯥꯖꯦꯜꯒꯤ ꯒꯤ ꯁꯪꯗ ꯍ ꯑꯗꯨꯝ ꯅꯣꯡꯃꯒꯤ ꯑꯗꯨꯝ ꯁꯣꯏꯗꯕꯤꯗ ꯍꯧꯃꯥꯡ ꯂꯧꯊꯣꯛꯄ ꯑꯗꯨꯒ ꯑꯔꯨꯝ ꯃꯌꯥꯡ ꯌꯥꯝꯅ ꯀꯩꯅꯣ ꯇꯧꯗꯕꯤꯗ ꯑꯗꯨꯝ ꯁꯥꯟꯅꯗꯨꯅ ꯅꯍꯥ ꯑꯃ ꯑꯣꯏꯕꯒꯤ ꯐꯤꯕꯝ ꯀꯥꯏꯗꯅꯕ ꯄꯥꯡꯒꯜ ꯀꯟꯅꯅꯕ ꯍꯣꯠꯅꯖꯩ ꯑꯗꯨꯒ ꯍꯜꯂꯛꯑꯕ ꯃꯇꯝꯗ ꯒ꯭ꯌꯥꯟ ꯇꯥꯅ ꯑꯩꯅ ꯆꯥꯒꯗꯕꯁꯤꯡꯗꯨ ꯃꯆꯪ ꯑꯣꯏꯅ ꯁꯝꯅ ꯍꯥꯏꯔꯕꯗ ꯁꯪꯒꯣꯝ ꯌꯦꯔꯨꯝ ꯌꯦꯟ ꯑꯐꯨꯠꯄ ꯅꯆꯤꯡꯕ ꯑꯗꯨꯝ ꯆꯥꯔꯒ ꯁꯨꯃꯥꯏꯅ ꯇꯧꯖꯩ ꯑꯗꯣ ꯍꯛꯆꯥꯡꯒꯤ ꯃꯔꯝꯗ ꯆꯥꯕ ꯊꯛꯀꯤ ꯃꯔꯝꯗ ꯃꯔꯨꯞꯀ ꯁꯨꯃꯥꯏꯅ ꯋꯥꯔꯤ ꯋꯥꯇꯥꯏ ꯇꯧꯕꯁꯦ ꯌꯥꯝ ꯅꯨꯡꯉꯥꯏ ꯑꯣ ꯃꯔꯨꯞ ꯉꯁꯤꯗꯤ ꯑꯩꯒꯤꯁꯨ ꯑꯇꯣꯞꯄ ꯊꯕꯛ ꯑꯃ ꯂꯥꯛꯆꯕꯅ ꯃꯔꯝ ꯑꯣꯏꯔꯒ ꯃꯔꯨꯞꯀ ꯋꯥꯔꯤꯁꯦ ꯀꯨꯏꯅ ꯁꯥꯟꯅꯕꯗꯤ ꯉꯝꯖꯔꯔꯣꯏꯗꯣ ꯃꯇꯨꯡ ꯇꯥꯔꯛꯄꯗ ꯃꯔꯨꯞꯀꯁꯨ ꯋꯥꯔꯤ ꯀꯌꯥ ꯑꯃ ꯇꯧꯈꯤꯁꯤ ꯁꯨꯃꯥꯏꯅ ꯋꯥꯔꯤ ꯋꯥꯇꯥꯏ ꯇꯧꯕꯁꯤ ꯌꯥꯝ ꯅꯨꯡꯉꯥꯏꯖꯔꯦ ꯃꯔꯨꯞ
ꯐꯒꯅꯤ ꯃꯔꯨ ꯃꯇꯨꯡꯗꯁꯨ ꯅꯨꯡꯉꯥꯏ ꯅꯨꯡꯉꯥꯏꯔꯕ ꯋꯥꯔꯤ ꯀꯥꯟꯅ ꯀꯥꯟꯅꯔꯕ ꯋꯥꯔꯤ ꯀꯌꯥ ꯁꯥꯟꯅꯕ ꯉꯝꯕ ꯑꯣꯏꯁꯤ ꯉꯁꯤꯒꯤ ꯑꯣꯏꯅꯗꯤ ꯃꯇꯥꯡ ꯑꯁꯤꯗ ꯀꯥꯏꯅꯔꯁꯤ ꯃꯔꯨ